ꯍꯜꯂꯣ
ꯇꯥꯕ꯭ꯔꯣ
ꯇꯥꯏꯌꯦ ꯇꯥꯏꯌꯦ ꯆꯥꯛ ꯆꯥꯔꯕꯣ
ꯑꯩꯁ ꯂꯥꯎꯠ ꯁꯄꯤꯀꯔ ꯌꯥꯗꯦꯅꯦ
ꯂꯥꯎꯠ ꯁ꯭ꯄꯤꯀꯔ ꯌꯥꯗꯕꯅꯦ
ꯇꯥꯔꯕꯣ
ꯇꯥꯏꯌꯦ ꯇꯥꯏꯌꯦ ꯇꯥꯗꯕ꯭ꯔꯣ
ꯆꯥꯛ ꯆꯥꯔꯕꯕꯥ
ꯆꯥꯛꯇꯤ ꯉꯁꯥꯏ ꯆꯥꯔꯦ ꯍꯥꯏꯔꯒ
ꯑꯣ ꯆꯥꯗ꯭ꯔꯤꯅꯦ
ꯊꯦꯡꯉꯦꯅꯦ
ꯀꯩꯗꯧꯔꯤꯅꯣ
ꯑꯩ ꯗꯤ ꯐꯥꯝꯃꯒ ꯂꯩꯌꯦ
ꯂꯩꯁꯥꯕꯤꯁꯤꯡ ꯐꯣꯟ ꯇꯧꯁꯦ ꯍꯥꯏꯔꯒ ꯌꯥꯗꯦꯅꯦ
ꯂꯩꯁꯥꯕꯤꯁꯤꯡ ꯐꯣꯟ ꯇꯧꯗꯕꯅ ꯐꯩꯗ ꯅꯨꯄꯥ ꯃꯁꯦꯟ ꯇꯧꯅꯕꯅ ꯐꯕꯅꯦ ꯍꯧꯖꯤꯛꯀꯥꯟꯗꯤ ꯂꯩꯁꯥꯕꯤꯁꯦ ꯌꯥꯗ꯭ꯔꯕꯅꯦ
ꯂꯩꯁꯥꯕꯤꯁꯤꯡ ꯐꯣꯟ ꯇꯧꯔꯒ ꯋꯥꯔꯤ ꯁꯥꯟꯅꯅꯤꯡꯕꯅꯤꯅꯦ
ꯑꯗꯨꯅꯦ ꯍꯧꯔꯛꯀꯅꯤ ꯉꯟꯇꯥ ꯌ ꯌꯨꯝ ꯄꯥꯝꯕꯅꯤꯅ
ꯑꯩꯗꯤ ꯂꯩꯁꯥꯕꯤ ꯅꯠꯇ꯭ꯔꯗꯤ ꯋꯥꯔꯤ ꯁꯥꯟꯅꯅꯤꯡꯗꯦ
ꯀꯔꯤ ꯃꯊꯦꯜ ꯇꯧꯔꯒꯦ
ꯃꯥꯏꯔꯦꯟ
ꯃꯔꯦꯟ ꯆꯝꯐꯨꯠꯂꯣ ꯏꯟꯖꯥꯡ ꯑꯣꯏꯅ ꯊꯣꯡꯕ꯭ꯔꯣ
ꯑꯍꯥꯎꯕꯅꯦ ꯊꯥꯎ ꯉꯧꯔꯒ
ꯃꯥꯏꯔꯦꯟꯁꯦ ꯑꯁꯦꯡꯕ ꯃꯥꯏꯔꯦꯟꯁꯦ ꯑꯁꯤꯗꯒꯤ ꯍꯥꯎꯋꯦꯀꯣ ꯈꯨꯟꯗꯒꯤ ꯌꯨꯝꯗꯒꯤ ꯌꯨꯝꯗꯒꯤꯁꯨ ꯌꯨꯝꯗꯒꯤ ꯗꯤ ꯆꯥꯎ ꯆꯥꯎꯕꯗꯨ ꯍꯥꯎꯇꯦ ꯃꯆꯥ ꯃꯆꯥ ꯄꯤꯛꯄꯗꯣ ꯅꯞ ꯅꯞ ꯂꯥꯎꯔꯒꯀꯣ
ꯁꯥꯌꯥꯏꯕꯗꯣ ꯊꯥꯛꯑꯦ ꯐꯖꯅ ꯊꯥꯎ ꯉꯧꯔꯦ ꯚꯤꯗꯤꯑꯣ ꯀꯣꯜ ꯌꯥꯔꯗꯤ ꯅꯩꯒꯦ ꯇꯧꯅꯤ ꯅꯪꯉꯣꯟꯗ ꯆꯥꯛꯍꯥꯟꯒꯦ ꯇꯧꯅꯤ ꯕꯤꯗꯤꯑꯣ ꯀꯣꯜ ꯌꯥꯔꯗꯤ ꯅꯪ ꯅꯇꯤꯟ ꯇꯅꯤꯕꯣ ꯈꯨꯍꯥꯎꯗꯤ ꯂꯩꯔꯔꯣꯏ ꯉꯁꯤꯒꯤꯗꯤ ꯌꯦꯡꯉꯥꯕꯣ
ꯑꯩꯁꯨ ꯅꯦꯛꯁ ꯏꯌꯥꯔ ꯀꯣ ꯃꯦꯔꯦꯟꯗꯣ ꯃꯥꯒꯤ ꯃꯔꯨꯗꯣ ꯂꯧꯔꯒ ꯊꯥꯒꯦꯅ ꯈꯜꯂꯤ ꯈꯨꯟꯗ ꯌꯥꯒꯗ꯭ꯔꯣ ꯍꯧꯒꯗ꯭ꯔꯣ
ꯍꯧꯅꯤ ꯍꯧꯖꯤꯛ ꯈꯔꯝ ꯀꯥꯡꯕꯨꯅ ꯇꯧꯔꯤꯗꯣ ꯑꯗꯨ ꯉꯥꯛꯇꯅꯤꯅꯦ
ꯑꯁ ꯃꯆꯥ ꯃꯆꯥꯗꯣ
ꯃꯆꯥ ꯃꯆꯥ ꯅꯠꯇꯦ ꯑꯆꯧꯕꯁꯤꯡꯒꯤꯁꯨ
ꯑꯆꯧꯕꯗꯤ ꯑꯆꯧꯕꯗꯤ ꯄꯥꯝꯗꯦꯗ ꯃꯆꯥꯅ ꯐꯩꯗ
ꯃꯆꯥꯗꯨꯁꯨ ꯑꯗꯨꯝ ꯍꯥꯎꯋꯦ ꯃꯆꯥꯅꯦ ꯑꯩꯅ ꯆꯥꯔꯤꯁꯤ
ꯃꯤꯅ ꯃꯤꯅ ꯂꯧꯕꯁꯨ ꯌꯥꯝ ꯂꯥꯏꯑꯕ ꯅꫭꯡꯃꯥ ꯅꯣꯡ ꯐꯥꯗꯣꯛ ꯆꯝꯐꯨꯠ ꯀꯨꯝꯕ ꯆꯥꯅꯤꯡꯕ
ꯑꯅꯤ ꯑꯅꯤ ꯅꯠꯇꯗꯤ ꯆꯔꯥ ꯐꯥꯔꯣꯏꯌꯦ ꯃꯤ ꯌꯥꯝꯕꯅꯦ
ꯑꯃꯅ ꯌꯥꯔꯦ ꯆꯥꯝꯐꯨꯠ ꯑꯁ
ꯑꯩꯅ ꯍꯧꯖꯤꯛ ꯆꯥꯔꯤꯁꯤꯗꯤꯀꯣ ꯃꯩꯇꯩ ꯑꯁꯣꯝ ꯑꯩ ꯐꯝꯐꯝ ꯃꯅꯥꯛꯇ ꯁꯦꯀꯦꯟ ꯍꯦꯟ ꯌꯣꯟꯕꯤ ꯅꯨꯄꯤꯗꯨꯅ ꯅꯪ ꯆꯥꯎꯅ ꯑꯅꯤ ꯄꯤꯔꯛꯄꯅꯦ ꯅꯍꯥꯟ ꯑꯃ ꯆꯥꯔꯦ ꯉꯁꯤ ꯁꯤ ꯑꯃ ꯆꯥꯔꯦ ꯅꯍꯥꯟ ꯆꯥꯕꯗꯗꯤ ꯁꯥ ꯑꯌꯥꯏꯕꯩ ꯍꯥꯞꯇꯕꯒꯤ ꯍꯥꯎꯇꯕ ꯉꯁꯤꯗꯤ ꯁꯥ ꯌꯥꯏꯕꯗꯣ ꯐꯖꯅꯥ ꯊꯥꯛꯑꯒꯅꯦ ꯍꯣꯔꯦꯟ ꯚꯤꯗꯤꯑꯣ ꯅꯠꯇ꯭ꯔꯒ ꯍꯣꯔꯦꯟ ꯍꯣꯔꯦꯟ ꯐꯣꯇꯣ ꯊꯥꯔꯛꯀꯦ ꯌꯦꯡꯑꫭ ꯅꯩꯒꯅꯤ ꯌꯦꯡꯑꫭ
ꯅꯪꯁꯦ ꯅꯪꯁꯦ ꯁꯥ ꯉꯥ ꯅꯠꯇ꯭ꯔꯗꯤ ꯆꯪꯗ꯭ꯔꯦ ꯍꯥꯏꯔꯣ
ꯉꯔꯥꯡꯒꯤ ꯁꯥꯗꯣ
ꯎꯝ꯫
ꯑꯗꯨꯗꯒꯤ ꯇꯪꯈꯥꯏꯃꯨꯛ ꯑꯩꯅ ꯀꯪꯍꯜꯂꯦ꯫ ꯇꯪꯈꯥꯏ ꯊꯣꯡꯕꯅꯤꯅꯦ
ꯅꯪꯅ ꯊꯣꯡꯕ꯭ꯔꯣ ꯑꯁꯦꯡꯕꯒꯤ
ꯑꯩꯅ ꯊꯣꯡꯗꯗꯤ ꯀꯅꯥ ꯊꯣꯡꯕꯤꯅꯤꯉꯥꯏ ꯃꯤ ꯂꯩꯒꯦꯅꯦ ꯉꯥꯎꯔꯅꯦ
ꯍꯦꯟ ꯔꯥꯏꯇꯤꯡ ꯍꯦꯟ ꯔꯥꯏꯇꯤꯡꯁꯦ ꯑꯗꯨꯝ ꯐꯩꯅꯦ ꯌꯥꯏꯅꯦ ꯄꯣꯠ ꯀꯥꯕ ꯃꯥꯜꯂꯦꯅꯦ
ꯁꯟꯁꯥꯗꯗꯤ ꯈꯔ ꯅꯩꯔꯛꯀꯅꯤ ꯌꯦꯟꯒꯨꯝꯕꯗꯗꯤ ꯕꯤꯠ ꯂꯩꯇꯦꯀꯣ ꯁꯟꯁꯥꯗꯗꯤ ꯑꯗꯨꯝ ꯈꯔ ꯇꯧꯔꯛꯀꯅꯤ ꯑꯣꯛꯁꯥꯒ
ꯑꫭꯛꯁꯥ ꯑꫭꯛꯁꯥꯗꯤ ꯍꯧꯖꯤꯛ ꯁꯥꯕꯅꯤꯅꯀꯣ ꯍꯧꯖꯤꯛ ꯁꯥꯐꯝ
ꯑꯣꯛꯁꯥꯗꯤ ꯆꯥꯅꯤꯡꯗꯦꯗ ꯁꯟꯁꯥꯗꯤ ꯀꯨꯀꯔꯗ ꯐꯖꯥꯟꯅ ꯀꯝꯕꯅꯦ ꯑꯗꯨꯏꯗꫭ ꯉꯔꯥꯡ ꯀꯨꯀꯔꯗ ꯐꯖꯅꯥ ꯈꯔ ꯀꯥꯝꯊꯣꯛꯑꯦ ꯑꯗꯨꯒ
ꯎꯝ꯫
ꯃꯨꯜꯂꯦ ꯍꯥꯏꯔꯀꯥꯟꯗ ꯃꯔꯣꯏ ꯈꯔ ꯈꯠ ꯊꯛꯆꯜꯂꯦ
ꯑꯁ ꯍꯧꯋꯦ ꯑꯁꯦꯡꯕ ꯀꯣ ꯄꯤꯁ ꯃꯇꯨꯝ ꯃꯇꯨꯝ ꯀꯛꯑꯒꯀꯣ ꯑꯁ ꯌꯥꯝ ꯍꯩ ꯌꯥꯝ ꯍꯩꯌꯦ ꯎꯝ ꯑꯗꯨꯅ ꯐꯩꯌꯦ ꯉꯁꯥꯏ ꯆꯥꯔꯒ ꯑꯩꯅ ꯈꯜꯂꯤꯅꯦ ꯃꯥ ꯑꯁꯤ ꯊꯣꯡꯒꯗꯧ ꯃꯥꯟꯗꯦꯗ ꯃꯥꯒꯤ ꯈꯨꯠ ꯃꯥꯟꯗꯦꯗ ꯅꫭꯏ ꯈꯜꯂꯒ ꯆꯥꯏꯁꯤꯗꯤ ꯏꯁ
ꯆꯤꯡꯅꯔꯦ ꯅꫭꯏ ꯁꯨꯃꯥꯏ ꯈꯟꯒꯅꯤ ꯈꯜꯂꯦꯕ ꯈꯨꯍꯥꯎꯗꯣ
ꯑꯩꯅ ꯈꯜꯂꯤꯁꯦ ꯃꯣꯏ ꯑꯥ ꯃꯨꯁꯂꯤꯝ ꯀꯥꯡꯒꯨꯅ ꯊꯣꯡꯉꯒ ꯄꯤꯔꯛꯄ ꯃꯥꯜꯂꯦꯗꯅ ꯑꯩꯅ ꯈꯜꯂꯤꯕꯅꯦꯕ
ꯑꯦ ꯑꯗꯨꯃꯥꯏ ꯄꯤꯔꯛꯄꯗ ꯅꯉꯣꯟꯗ ꯄꯤꯔꯛꯀꯗꯧ ꯂꯩꯇꯦ ꯑꯩꯅ ꯑꯗꯨꯝ ꯂꯣꯏꯁꯤꯟꯒꯗꯧꯕꯅꯤ ꯅꯉꯣꯟꯗ ꯑꯃꯨꯛ ꯄꯤꯔꯛꯀꯗꯕꯗꯨ ꯂꯩꯔꯣꯏꯕ ꯂꯦꯝꯃꯣꯏꯕ
ꯑꯩ ꯅꯪ ꯄꯨꯔꯛꯄꯗꯣ ꯑꯥ ꯉꯁꯥꯏ ꯆꯥꯕꯗꯣ ꯑꯩ ꯆꯥꯕꯗꯨꯗꯤ ꯑꯩ ꯄꯤꯁ ꯎꯍꯥꯎ ꯌꯥꯝ ꯎꯗꯕꯅꯦ ꯌꯥꯝ ꯆꯥꯗꯕ ꯃꯈꯥꯗ ꯀꯣꯊꯔꯛꯄ ꯃꯇꯝꯗ ꯑꯁ ꯑꯗꯨꯝ ꯊꯣꯛꯂꯛꯄꯗꯣ ꯑꯁ
ꯄꯤꯁ ꯃꯆꯥ ꯃꯆꯥ ꯑꯣꯏꯕꯒꯤꯀꯣ ꯌꯥꯝꯗꯕ ꯃꯥꯟꯕ ꯑꯗꯨꯕꯨ ꯄꯤꯁ ꯃꯆꯥ ꯝ ꯇꯥꯝ ꯑꯣꯏꯔꯁꯨ ꯑꯩꯅ ꯉꯔꯥꯡꯖꯦ ꯈꯔ ꯅꯩꯔꯁ ꯇꯥꯈ꯭ꯔꯅꯦꯕ ꯑꯗꯒꯤ ꯌꯥꯝꯃꯝꯃꯔꯣꯏꯗꯤ ꯈꯟꯕꯅꯦꯕ
ꯍꯥꯎꯋꯦꯁ ꯑꯁꯦꯡꯕꯒꯤ ꯍꯥꯎꯋꯦꯁ ꯍꯥꯎꯗ꯭ꯔꯗꯤ ꯍꯥꯏꯔꯦꯕꯀꯣ ꯌꯥꯝ ꯍꯥꯎꯋꯦ
ꯂꯨꯄꯥ ꯆꯅꯤꯒꯤ ꯂꯩꯕꯅꯦ ꯉꯔꯥꯡ ꯌꯥꯝ ꯄꯤꯕꯅꯦ ꯑꯗꯣ ꯇꯪꯈꯥꯏ ꯌꯧꯗꯦ ꯀꯪꯍꯟꯕꯗꯨꯁꯨ ꯈꯔ ꯊꯣꯡꯉꯦ ꯑꯗꯨꯒ ꯑꯁ ꯇꯥꯡꯉꯦ ꯀꯦꯖꯤꯗ ꯆꯥꯇ꯭ꯔꯨꯛ
ꯑꯁ ꯑꯗꯨꯗꯤ ꯑꯥ ꯌꯧꯔꯦꯅꯦ
ꯃꯇꯣꯟ ꯉꯥꯛꯇꯪꯗ ꯆꯥꯇ꯭ꯔꯨꯛ ꯑꯣꯏꯔꯦ ꯁꯔꯨ ꯌꯥꯎꯔꯗꯤ ꯁꯔꯨ ꯌꯥꯎꯔꯒꯗꯤ ꯆꯝꯔꯤ ꯗꯨꯃꯥꯏꯅ ꯂꯩꯔꯝꯅꯤ
ꯃꯅꯨꯡꯁꯥꯒꯨꯝꯕꯗꯤ
ꯃꯅꯨꯡꯅꯨꯡꯁꯥꯁꯨ ꯆꯞ ꯃꯥꯟꯅꯩ ꯏꯁꯄꯦꯁꯦꯜꯗꯗꯤ ꯆꯥꯇ꯭ꯔꯨꯛ ꯆꯥꯃ꯭ꯔꯤꯌꯥꯡ ꯆꯥꯝꯉ꯭ꯋꯥ ꯌꯥꯡꯈꯩ ꯇꯥꯡꯈꯠꯈ꯭ꯔꯦ ꯁꯟꯁꯥꯁꯨ ꯍꯧꯖꯤꯛ ꯍꯣꯡꯉꯤꯁꯦ ꯑꯣꯛꯇ ꯉꯥꯏꯔꯦ
ꯑꯨꯁ ꯇꯥꯡꯉꯦꯅꯦ ꯑꯩꯅ ꯍꯟꯗꯛ ꯑꯣꯛꯇꯤ ꯌꯥꯝ ꯆꯥꯅꯤꯡꯗꯦꯗ ꯍꯧꯖꯤꯛꯇꯤ ꯀꯪꯍꯜꯂꯒ ꯀꯪꯍꯜꯂꯒꯗꯤ ꯈꯔ ꯆꯥꯕ ꯌꯥ ꯍꯧꯖꯤꯛ ꯅꯠꯇꯕꯤ
ꯈꯪꯕ ꯀꯩꯅꯣꯒꯤ ꯏꯁꯃꯣꯛ ꯄꯣꯛꯇꯣ ꯆꯥꯁꯦꯅ ꯈꯟꯕꯅꯦ ꯑꯗꯨ ꯇꯥꯡꯃꯜꯂꯦꯅꯦ ꯃꯣꯏꯗꯣ
ꯑꯁ ꯁ꯭ꯃꯨꯠ
ꯀꯦꯖꯤꯗ ꯂꯤꯁꯤꯡ ꯑꯃ ꯍꯥꯏꯅꯦ
ꯈꯣꯏ ꯅꯠꯇꯦꯗ ꯑꯗꯨꯗꯤ ꯆꯥꯅꯤꯡꯗꯦꯗ
ꯗꯥ ꯂꯤꯁꯤꯡ ꯑꯃ ꯍꯥꯏꯗꯣ ꯅꯍꯥꯟ ꯑꯈꯣꯏ ꯈꯨꯟꯒꯤ ꯅꯨꯄꯥ ꯑꯝꯗꯣ ꯂꯧꯁꯦ ꯅꯪ ꯂꯧꯕꯤꯔꯣ ꯍꯥꯏꯌꯦ ꯍꯣꯏ ꯂꯧꯁꯦ ꯍꯥꯏꯔꯒ ꯃꯥꯅ ꯂꯧꯔꯛꯑꯣ ꯍꯥꯏꯔꯒꯗꯤ ꯃꯇꯣꯡ ꯑꯃꯈꯛꯇꯪ ꯑꯣꯏꯔꯁꯨ ꯈꯦꯠꯀꯦ ꯇꯧꯕꯅꯦ ꯌꯥꯗꯦ ꯍꯥꯏꯔꯛꯇ꯭ꯔꯤꯅꯦ ꯑꯃꯨꯛ ꯇꯜꯂꯕ ꯖꯥꯠꯅꯤꯅꯦ ꯃꯗꯨꯅ ꯃꯤꯗꯣ
ꯑꯩꯅ ꯃꯇꯣꯡ ꯑꯃ ꯈꯦꯠꯀꯦ ꯍꯥꯏꯔꯨꯕꯗꯨꯗ ꯃꯥꯗꯤ ꯑꯃꯨꯛ ꯂꯧꯕ ꯇꯜꯂꯕ꯭ꯔꯥ ꯈꯪꯗꯦ
ꯅꯣꯅꯦ ꯇꯥꯏꯝꯖꯔ ꯊꯥꯔꯛꯄꯗꯣ ꯊꯥꯒꯠꯄꯗꯣ ꯂꯤꯁꯤꯡ ꯑꯃꯥ ꯆꯝꯉꯥ ꯍꯥꯏꯕ꯭ꯔꯥ ꯑꯃꯗ ꯂꯤꯁꯤꯡ ꯑꯃꯥ ꯍꯥꯏꯕ꯭ꯔꯥ ꯍꯣꯏ ꯑꯌꯥꯏꯕꯗꯣ ꯑꯁ ꯈꯪꯕꯨ ꯈꯪꯉꯤꯍꯦ
ꯊꯦꯡꯅꯗꯦꯗ ꯑꯩꯗꯤ
ꯏꯁꯇꯤꯡꯅꯩ ꯑꯃꯔꯛ ꯀꯩꯅꯣꯗ ꯑꯁ ꯀꯦꯖꯤꯗ ꯑꯁ ꯂꯤꯁꯤꯡ ꯑꯃ ꯆꯥꯝꯃꯉꯥ ꯍꯥꯏꯕꯒꯨꯝ ꯇꯧꯋꯤꯅꯦ
ꯂꯤꯁꯤꯡ ꯑꯃꯅꯦ ꯀꯩꯅꯣꯗ ꯆꯤꯀꯣꯟꯗ ꯐꯪꯉꯦ
ꯏꯁ ꯂꯤꯁꯤꯡ ꯑꯃ ꯆꯥꯝꯃ ꯂꯤꯁꯤꯡ ꯑꯃ ꯆꯥꯝꯃꯉꯥ ꯑꯣꯏꯔꯕꯅꯤꯗ ꯑꯩꯈꯣꯏ ꯅꯣꯅꯦ ꯇꯥꯏꯝꯁ ꯒ꯭ꯔꯨꯞꯇ ꯊꯥꯒꯠꯄꯗꯣ
ꯂꯤꯁꯤꯡ ꯑꯃ ꯆꯧꯉꯥꯗꯤ ꯇꯥꯡꯃꯟꯒ꯭ꯔꯦ
ꯇꯥꯡꯃꯜꯂꯦ ꯑꯗꯨꯅ ꯍꯥꯏꯔꯛꯄꯗꯨꯅꯦ ꯍꯥꯏꯔꯤꯖꯦ
ꯀꯅꯥꯅ ꯂꯩꯔ ꯆꯥ ꯉꯝꯗꯣꯏꯅꯣ ꯑꯗꯨꯒꯤꯗꯣ
ꯆꯥꯗ꯭ꯔꯁꯨ ꯌꯥꯏ
ꯂꯤꯁꯤꯡ ꯑꯃ ꯐꯥꯎ ꯇꯥꯡꯉꯦ ꯍꯥꯏꯔ ꯀꯥꯟꯗ ꯉꯁꯤ ꯅꯨꯡꯗꯥꯡꯁꯦ ꯑꯩꯈꯣꯏ ꯂꯥꯏꯔꯤꯛꯁꯦ ꯇꯨꯝꯃꯣꯏꯕꯨ
ꯀꯩꯗꯧꯔꯒꯦ
ꯀꯣꯏꯂꯥꯁ ꯊꯥꯅꯕ ꯇꯧꯔꯤꯌꯦ
ꯑꯁ ꯂꯥꯏ ꯐ ꯌꯥꯝ ꯐꯩꯅꯦ ꯀꯣꯏꯂꯥꯁꯥꯁ ꯊꯥꯗꯗꯤ ꯑꯩꯣꯏꯂ
ꯑꯩꯈꯣꯏ ꯂꯝꯕꯤꯗꯁꯨ ꯊꯥꯔꯛꯑꯗꯤ
ꯉꯔꯥꯡ ꯅꯨꯡꯗꯥꯡ ꯊꯥꯒꯦ ꯇꯧꯔꯝꯕꯅꯦꯪ ꯅꯪꯗ꯭ꯔ ꯃꯥꯜꯂꯦ ꯀꯣꯏꯂꯥꯁ ꯍꯦꯛ ꯊꯥꯕꯒ ꯅꯣꯡ ꯆꯨꯔꯗꯤ ꯐꯖꯒꯗꯕꯅꯤ
ꯆꯣꯡ ꯆꯣꯡꯒꯦ ꯇꯧꯕ꯭ꯔꯥ ꯍꯧꯖꯤꯛꯔꯣ
ꯍꯥꯥ
ꯅꯪ ꯆꯨꯒ ꯇꯧꯕ꯭ꯔꯣ ꯍꯧꯖꯤꯛ
ꯅꯣꯡꯗꯤ ꯂꯩꯇꯕ ꯃꯥꯜꯂꯦꯗ ꯉꯁꯤ
ꯎꯝ
ꯉꯔꯥꯡ ꯑꯗꯨꯃꯥꯏꯅ ꯁꯨꯃꯥꯏꯅ ꯇꯧꯔꯒ ꯅꯣꯡꯉꯥꯜꯂꯝꯗꯥꯏꯗ ꯇꯥꯔꯛꯑꯗꯤ ꯇꯣꯛꯏꯅꯦ
ꯎꯝ ꯈꯨꯟꯗꯨꯗꯤ ꯌꯥꯝ ꯅꯣꯡꯁꯨ ꯌꯥꯝ ꯆꯨꯕ ꯃꯥꯜꯂꯦ
ꯍꯥꯏꯕ ꯉꯝꯗꯦꯅꯦ
ꯀꯣꯏꯂꯥꯁ ꯑꯩꯈꯣꯏ ꯂꯝꯕꯤꯗꯨꯁꯨ ꯀꯣꯏꯂꯥꯁ ꯊꯥꯔꯝꯃꯗꯤ ꯅꯨꯡꯉꯥꯏꯒꯗꯧꯕꯅꯦ ꯎꯝ
ꯆꯪꯅꯤꯡꯕꯅꯦꯕ ꯑꯗꯨꯒꯤꯔꯣꯝꯕꯗꯣ ꯑꯩ ꯁꯨꯡꯆꯪ ꯆꯪꯅꯤꯡꯗ꯭ꯔꯦꯕ ꯂꯝꯕꯤꯅ ꯅꯨꯡꯉꯥꯏꯇꯕꯒꯤ ꯑꯩ ꯉꯁꯥꯏ ꯂꯥꯛ ꯑꯣꯠꯄꯗꯁꯨ ꯑꯗꯨꯔꯣꯝꯗ ꯂꯥꯛꯇꯌꯦ
ꯎꯝ
ꯎꯝ
ꯀꯥꯢꯗꯩ ꯂꯥꯛꯄ ꯇꯦꯔꯥꯔꯣꯝꯗꯒꯤ ꯍꯥꯏꯒꯠꯄꯜ
ꯇꯦꯔꯥꯗꯒꯤ ꯍꯥꯏꯖꯤꯟꯕꯅꯦ ꯂꯝꯕꯤ ꯌꯥꯝ ꯅꯨꯡꯉꯥꯏꯇꯦꯕ ꯕꯤꯠ ꯂꯩꯇꯦꯕ
ꯑꯩꯁꯨ ꯆꯠꯇꯦꯗ ꯑꯩ ꯄꯥꯔꯀꯤꯡꯒꯨꯝꯕ ꯕꯖꯥꯔꯒꯨꯝꯕ ꯆꯠꯂꯁꯨ ꯁꯣꯝ ꯑꯝꯐꯥꯎ ꯆꯠꯇꯦ
ꯍꯩꯅꯧ ꯑꯃꯨꯟꯕ ꯑꯃ ꯑꯩꯅ ꯍꯨꯔꯥꯟꯕꯅꯤꯅꯦ ꯉꯁꯥꯏ
ꯀꯥꯏꯗꯒꯤ
ꯅꯣꯏ ꯈꯪꯍꯟꯗꯕꯤꯗ ꯑꯃꯨꯟꯕ ꯑꯃ ꯍꯨꯔꯥꯟꯕꯅꯤꯅꯦ
ꯊꯨꯝꯗ꯭ꯔꯣ ꯍꯥꯎꯇ꯭ꯔꯣ
ꯍꯥꯎꯑꯦ ꯃꯁꯤꯒꯤ ꯃꯍꯥꯎꯁꯦ ꯀꯩꯅꯣꯝ ꯇꯧꯋꯦ ꯃꯣꯟ ꯃꯣꯟ ꯂꯥꯎꯋꯦꯕ
ꯍꯤ ꯍꯤ
ꯍꯥꯟꯅ ꯑꯩꯈꯣꯏ ꯈꯨꯟꯒꯤ ꯆꯥꯕ ꯑꯗꯨꯃꯥꯏꯅ ꯑꯣꯏꯗꯦꯕ
ꯎꯝ ꯑꯁ ꯌꯥꯝ ꯍꯥꯎꯕꯅꯦ ꯗ ꯑꯩꯁꯨ ꯂꯩ ꯌꯨꯝꯗ ꯄꯨꯔꯛꯑꯒ
ꯖꯥꯝꯁꯨ ꯂꯩꯒꯦ ꯍꯥꯏꯕ ꯃꯤ ꯂꯩꯅꯦ ꯃꯤ ꯈꯔ
ꯢꯁ
ꯌꯣꯜꯂꯁꯤꯔ ꯈꯪꯗꯦꯅꯦ
ꯀꯅꯥꯅꯣ ꯀꯌꯥꯃꯨꯛ ꯌꯣꯟꯒꯦ ꯍꯥꯏꯅꯣ ꯀꯌꯥꯃꯨꯛ ꯂꯧꯒꯦ ꯍꯥꯏꯅꯣ
ꯀꯦꯖꯤ ꯑꯃ ꯂꯩꯒꯦ ꯍꯥꯏꯌꯦ
ꯀꯌꯥ ꯄꯤ ꯀꯌꯥ ꯄꯤꯒꯦ ꯍꯥꯏꯔꯣ
ꯈꯪꯗꯦ ꯀꯦꯖꯤ ꯑꯃꯗꯗꯤ ꯂꯨꯄꯥ ꯆꯅꯤ ꯆꯥꯝꯃ ꯆꯅꯤ ꯑꯗꯨꯃꯥꯏꯅ ꯇꯥꯔꯅꯦꯕꯣ
ꯑꯁ ꯃꯣꯏꯁꯦ ꯌꯥꯝ ꯂꯩꯅꯕ ꯃꯥꯜꯂꯦꯗ
ꯏꯁ ꯗꯥꯏꯕ‌ꯦꯇꯤꯁꯀꯤ ꯐꯩ ꯍꯥꯏꯕꯒꯤꯅꯤ ꯆꯥꯅꯔꯤꯁꯦ
ꯑꯣ ꯗꯥꯏꯕꯤꯦꯇꯤꯁ ꯍꯣꯏ ꯃꯔꯨꯗꯨꯁꯨ ꯌꯥꯝ ꯐꯩ ꯍꯥꯏꯕꯅꯦ ꯒ꯭ꯔꯥꯏꯟꯗꯔꯗ ꯇꯥꯛꯑꯒꯀꯣ ꯌꯥꯝ ꯆꯥꯟꯅꯩ ꯍꯥꯏꯌꯦ ꯗꯥꯏꯕꯦꯇꯤꯁ ꯀꯥꯡꯕꯨꯁꯦ ꯗꯥꯏꯕꯤꯦꯇꯤꯁꯀꯤ ꯌꯥꯝ ꯐꯩ ꯍꯥꯏꯌꯦ ꯏꯄꯥꯗꯁꯨ ꯆꯥꯍꯟꯕ ꯌꯥꯔꯦ ꯆꯥꯍꯟꯕ ꯇꯥꯔꯦ
ꯊꯥꯒ꯭ꯔꯣ ꯌꯨꯝꯗ
ꯌꯨꯝꯗ ꯈꯨꯟꯗ ꯂꯩꯇꯕꯖꯥꯠꯂꯥ
ꯊꯦꯡꯅꯗꯦ ꯈꯔꯕꯨꯗꯤ ꯂꯩꯔꯝꯕꯅꯦ ꯍꯥꯟꯅ ꯅꯣꯏ ꯈꯨꯟꯗ ꯅꯣꯏ ꯈꯨꯟꯗ ꯍꯥꯟꯅ ꯀꯩꯅꯣꯒꯤ ꯂꯟ ꯆꯤꯡꯈꯣꯏ ꯈꯨꯟ ꯂꯟ ꯆꯤꯡꯈꯣꯏ ꯌꯨꯝꯒꯤꯗ ꯃꯣꯏꯗ ꯂꯩꯔꯝꯕꯅꯦ ꯍꯥꯟꯅ
ꯑꯣ ꯊꯥꯕ ꯇꯥꯔꯦ ꯑꯗꯨꯗꯤ ꯎꯝ
ꯑꯩꯁꯨ ꯐꯟꯅꯌꯥꯝ ꯆꯥꯈ꯭ꯔꯦꯍꯦ
ꯑꯩꯁꯨ ꯑꯩꯗꯤ ꯉꯔꯥꯡꯗꯤ ꯉꯔꯥꯡ ꯈꯛꯇ ꯇꯦꯁ ꯇꯧꯕꯅꯦ
ꯑꯩꯗꯤ ꯑꯗꯨꯝ ꯆꯥꯏꯌꯦ ꯑꯩꯗꯤ ꯃꯤꯅ ꯌꯣꯟꯕ ꯂꯥꯛꯄꯁꯤꯡꯗꯨꯁꯨ ꯑꯩꯅ ꯂꯩꯗꯕꯤꯗ ꯍꯨꯔꯥꯟ ꯍꯨꯔꯥꯜꯂ ꯑꯗꯨꯃꯥꯏꯅ ꯆꯥꯕꯅꯦ
ꯃꯥꯒꯤ ꯇꯦꯁꯇꯨ ꯈꯔ ꯇꯦꯡꯒꯤ ꯇꯧꯔꯒꯀꯣ ꯈꯔ ꯑꯗꯨ ꯆꯥ ꯆꯥꯔꯒ ꯑꯗꯨꯝ ꯍꯥꯎꯔꯦ
ꯃꯁꯤꯡ ꯀꯨꯟꯊ꯭ꯔꯥꯃꯨꯛ ꯁꯨꯗꯧꯔꯦ ꯑꯩꯅ ꯆꯥꯔꯤꯁꯦ
ꯍꯁ
ꯆꯥꯎꯅ ꯍꯛꯆꯥꯡ ꯐꯕꯅꯤꯅꯦ
ꯆꯕꯗꯤ ꯌꯥꯝ ꯆꯥꯏꯅꯦ
ꯑꯩꯗꯤ ꯑꯗꯨꯝ ꯆꯥꯕꯅꯦꯍꯦ ꯁꯤꯗꯤ ꯍꯥꯎꯋꯦꯍꯦ ꯀꯤꯠꯅꯤꯒꯤꯁꯨ ꯐꯩ ꯍꯥꯏꯕꯅꯦ ꯁꯤ
ꯑꯗꯨꯗꯤ ꯆꯥꯕ ꯇꯥꯔꯦ ꯍꯌꯦꯡꯁꯨ ꯂꯧꯕ ꯇꯥꯔꯦ ꯍꯦꯛꯀꯦ ꯀꯥꯏ ꯀꯥꯏꯗ ꯂꯩꯕꯖꯥꯠꯂꯥ
ꯑꯩꯈꯣꯏꯒꯤ ꯀꯣꯜꯁꯦ ꯃꯤꯅꯤꯠ ꯀꯌꯥ ꯑꯣꯏꯗꯣꯏꯅꯣ
ꯆꯩ ꯂꯥꯛꯀꯅꯤ ꯑꯗꯨ ꯍꯪꯉꯛꯀꯅꯨ
ꯍꯥꯏꯕ ꯌꯥꯗꯕ ꯃꯥꯜꯂꯦꯅ‌ꯦ ꯗꯨꯒꯨꯝꯕꯗꯣ
ꯌꯥꯗꯕꯅꯤ ꯐꯨꯔꯛꯀꯅꯤ ꯍꯥꯏꯕꯅꯤ
ꯑꯩꯗꯤ
ꯖꯥꯠ ꯖꯥꯠ ꯇꯧꯔꯛꯀꯅꯤꯅꯦ
ꯍꯧꯖꯤꯛꯁꯨ ꯍꯧꯖꯤꯛ ꯅꯪ ꯌꯥꯝ ꯖꯥꯝꯗ‌ꯣ ꯆꯥꯃꯟꯕꯨꯒꯤ ꯑꯣꯏꯔꯒꯗꯤ
ꯑꯗꯨꯃꯥꯏꯅ ꯇꯧꯕꯅꯦ ꯆꯥꯒꯟꯕ ꯃꯤꯁꯤꯡꯁꯦ
ꯖꯥꯝ ꯆꯉꯕ ꯃꯤꯁꯤ ꯑꯗꯨꯃꯥꯏꯅ ꯇꯧꯕ꯭ꯔꯥ
ꯑꯗꯨꯃꯥꯏꯅ ꯇꯧꯕꯅꯦ ꯃꯥꯁꯦ ꯃꯥꯁꯦ ꯎꯝ ꯉꯁꯥꯏ ꯍꯧꯖꯤꯛ ꯐꯣꯟ ꯇꯧꯔꯛꯑꯝꯃꯦ ꯃꯥ
ꯀꯣꯜ ꯀꯌꯥ ꯇꯧꯈ꯭ꯔꯒꯦ ꯉꯁꯤꯒꯤ ꯑꯗꯨꯅꯤ
ꯊꯪꯗꯦꯗ ꯌꯥꯝ ꯇꯧꯗꯦꯗ ꯑꯩ ꯐꯣꯟ ꯑꯁ ꯇꯧꯕ ꯐꯪꯒꯦꯗ